ꯇꯥꯕ꯭ꯔꯣ
ꯇꯥꯏ ꯇꯥꯏ ꯇꯥꯏ ꯅꯈꯣꯟ ꯅꯨꯡꯁꯤ
ꯍꯧꯖꯤꯛꯇꯤ ꯌꯥꯔꯦꯅꯦ
ꯌꯥꯏ ꯌꯥꯏ
ꯌꯥꯏꯍꯦ ꯚꯤꯗ꯭ꯌꯣ ꯀꯣꯜ ꯇꯧꯁꯤꯔꯣ
ꯅꯨꯡꯁꯤꯔꯕꯣ ꯅꯈꯣꯜꯗꯣ
ꯑꯗꯣ ꯁꯤ ꯂꯣꯏꯔꯒ ꯕꯤꯗ꯭ꯌꯣ ꯀꯣꯜ ꯇꯣꯁꯤꯔꯣ
ꯇꯧꯁꯦꯕ ꯇꯧꯁꯦꯕ
ꯑꯣꯈꯦ ꯑꯣꯈꯦ ꯂꯥꯏ꯭ꯇ ꯂꯥꯛꯑꯀꯥꯟꯗ ꯇꯧꯔꯛꯀꯦ ꯍꯧꯖꯤꯛꯇꯤ ꯂꯥꯛꯇ꯭ꯔꯤꯕ ꯀꯣ
ꯀꯥꯏꯗꯦ ꯀꯥꯏꯗꯦ ꯀꯥꯏꯗꯦ ꯇꯥꯏ ꯇꯥꯏ
ꯍꯧꯖꯤꯛꯇꯤ ꯀꯩꯗꯧꯔꯤꯅꯣ ꯇꯨꯝꯃꯤꯕꯣ
ꯍꯧꯖꯤꯛꯇꯤ ꯀꯥ
ꯍꯥꯥ
ꯌꯧꯔꯦ ꯀꯥꯏ ꯌꯧꯔꯦ ꯀꯥꯏ ꯌꯧꯔꯅꯤ ꯅ ꯉꯥꯏꯍꯥꯛꯪ ꯄꯣꯊꯥꯅꯤ
ꯑꯗꯨ ꯃꯊꯪꯗꯤ ꯀꯩꯗꯧꯗꯣꯏꯕ
ꯑꯣ ꯃꯊꯪꯗꯤ ꯁꯤ ꯇꯧꯔꯤꯁꯤꯗꯤ ꯑꯣ ꯀꯔꯤ ꯇꯧꯅꯤ
ꯑꯗꯨ ꯃꯊꯪꯗꯗꯤ
ꯃꯊꯪꯗꯨꯗꯤ ꯅꯪ ꯇꯥꯔꯦ ꯑꯃꯨꯛꯀ ꯅꯪ ꯇꯥꯔꯦ
ꯅꯪꯒ ꯋꯥꯔꯤ ꯁꯥꯔꯦ ꯂꯣꯏꯔꯦ ꯀꯩꯅꯣ
ꯑꯁꯦꯡꯕꯩ ꯑꯩ ꯄꯥꯝꯕ꯭ꯔꯣꯅꯦ
ꯍꯣꯏꯗ
ꯍꯥꯥ ꯎꯝ ꯊꯥꯖꯗꯕꯩꯅꯤꯗ
ꯊꯥꯖꯗꯕ ꯇꯧꯅꯨ ꯑꯩ ꯆꯤꯟꯊꯤꯕ ꯃꯤ ꯅꯠꯇꯦ ꯑꯩ ꯆꯤꯟꯊꯤꯕ ꯃꯤ ꯅꯇꯇꯦꯀꯣ
ꯑꯩꯅ ꯑꯃ ꯂꯦꯞꯈ꯭ꯔꯕꯁ ꯂꯦꯞ ꯑꯩꯅ ꯑꯃ ꯂꯦꯞꯈ꯭ꯔꯤꯕꯁꯤ ꯂꯦꯞꯈ꯭ꯔꯕꯅꯤ
ꯐꯩꯅꯦ ꯑꯗꯨꯃꯥꯏꯅ ꯇꯧꯔꯗꯤ ꯐꯩꯌꯦꯕ
ꯃꯒꯨꯟ ꯂꯩꯕꯗ ꯍꯣꯏꯗ ꯃꯒꯨꯟ ꯂꯩꯕ ꯅꯣꯏꯒꯨꯝꯕꯁꯦ ꯊꯤꯔꯤꯅꯤꯅꯦ ꯑꯩꯁꯨ
ꯑꯣ ꯑꯁꯦꯡꯕ ꯎꯔꯀꯥꯟꯗꯅꯪ ꯑꯩ ꯄꯥꯝꯗ꯭ꯔꯗꯤ ꯀꯃꯥꯏꯅ ꯇꯧꯅꯤ
ꯑ ꯀꯅꯥꯅ ꯍꯥꯏꯔꯣ ꯑꯗꯨꯃꯥꯏꯅ ꯁꯨꯝ ꯑꯩ ꯂꯩꯔꯣꯏ ꯑꯗꯨꯃꯥꯏꯅ ꯁꯨꯡꯂꯩ ꯂꯩꯔꯣꯏ
ꯅꯆꯤꯟ
ꯊꯤꯗꯦ ꯑꯣ ꯅꯪꯁꯤꯁꯨꯨꯕ ꯑꯩ ꯆꯤꯡ ꯊꯤ ꯃꯤ ꯅꯠꯇꯦ
ꯑꯣ
ꯅꯪ ꯅꯨꯡꯁꯤꯕꯁꯤꯕꯨ ꯑꯃꯗ ꯅꯨꯡꯁꯤꯕ ꯊꯝꯗꯕꯗꯣ
ꯍꯥꯏꯔꯦꯅꯦ ꯑꯗꯨ ꯅꯪꯗꯤ ꯄꯨꯡ ꯑꯌꯨꯛꯇꯤ ꯄꯨꯡ ꯀꯌꯥ ꯀꯌꯥꯗ ꯍꯧꯒꯠꯄ꯭ꯔꯣ
ꯑꯌꯨꯛꯇꯤ ꯈ꯭ꯔ ꯉꯜꯂꯦ ꯑꯌꯨꯛꯇ ꯄꯨꯡ ꯇꯔꯨꯛ ꯇꯔꯦꯠ ꯋꯥꯏ ꯑꯗꯨꯝ ꯍꯧꯒꯠꯈ꯭ꯔꯅꯤ ꯁꯤꯁ ꯑꯣꯔ ꯁꯚꯦꯟ ꯑꯗꯨꯋꯥꯏ ꯍꯧꯒꯠꯂꯦꯕ
ꯅꯪꯗꯤ
ꯑꯩꯁꯨꯅꯤ ꯁꯤꯛꯁ ꯅꯠꯇ꯭ꯔꯗꯤ ꯁꯚꯦꯟꯒꯨꯝꯕꯗꯅꯤ ꯑꯩꯗꯤ ꯊꯦꯡꯉꯤ
ꯑꯁ ꯇꯥꯃꯤꯡꯁꯨ ꯆꯞ ꯆꯥꯏꯌꯦꯗ
ꯅꯣꯏꯗꯤ ꯏꯆꯤꯟ ꯏꯅꯥꯎ ꯀꯌꯥꯅꯣ
ꯑꯩ ꯑꯩꯈꯣꯏ ꯃꯉꯥ ꯂꯩꯌꯦ ꯃꯉꯥ ꯑꯩꯒ ꯃꯉꯥ ꯅꯣꯏꯗꯤ
ꯐꯩꯌꯦ ꯐꯩꯌꯦ ꯇꯔꯨꯛꯅꯦ ꯑꯩꯈꯣꯏꯗꯤ
ꯑꯣ ꯅꯨꯄꯤ ꯀꯌꯥ ꯅꯨꯄꯥ ꯀꯌꯥꯅꯣ
ꯏꯃꯥꯅ ꯄꯣꯛ ꯏꯃꯥꯅ ꯄꯣꯛꯄꯤꯕꯗꯤ ꯑꯩꯈꯣꯏꯗꯥꯗꯥ ꯃꯉꯥ ꯑꯗꯨꯒ ꯑꯩ ꯢꯆꯦ ꯍꯥꯏꯕꯗꯨꯗꯤ ꯑꯩꯈꯣꯏ ꯃꯆꯧꯒꯤꯅꯦꯕ ꯇꯣꯉꯥꯟꯂꯦꯕ ꯈꯔꯗꯤꯀꯣ
ꯑꯦ ꯑꯗꯨꯗꯤ ꯅꯪꯗꯤ ꯀꯨꯏꯟꯅꯤꯅꯦ
ꯅꯠꯇꯦꯍꯦ
ꯑꯣꯍ ꯅꯣꯏ ꯗꯗꯥꯁꯤꯡꯅ ꯅꯪꯕꯨ ꯌꯥꯝ ꯅꯨꯡꯁꯤꯔꯝꯒꯅꯤ
ꯎꯝ
ꯑꯩꯒ ꯑꯩꯒ ꯀꯣꯏꯅꯥꯔꯒ ꯑꯩꯒ ꯅꯠꯇꯦ ꯑꯩꯒ ꯀꯣꯏꯅꯔꯒ ꯂꯨꯅ ꯇꯧꯕꯤꯗꯦꯒ ꯍꯥꯏꯗꯅ ꯅꯣꯏ ꯗꯗꯥ ꯄꯨꯔꯛꯂꯒ ꯐꯨꯔꯗꯤ ꯑꯩ ꯁꯤꯒꯅꯤꯀꯣ
ꯑ ꯅꯪꯁꯤꯗꯤ ꯋꯈꯥꯜ ꯑꯥ ꯌꯧꯔꯦ
ꯅꯠꯇꯦꯗ ꯀꯥꯢ ꯅꯪꯁꯨ ꯅꯣꯢ ꯗꯥꯗꯥ
ꯀꯤꯕ꯭ꯔꯣꯕꯥ
ꯃꯉꯥ ꯂꯣꯏ ꯌꯨꯝ ꯄꯜꯂꯕꯣ ꯂꯣꯏ ꯌꯨꯝ ꯄꯜꯂꯕꯣ
ꯄꯥꯟꯕꯁꯨ ꯂꯩ ꯄꯥꯟꯗꯕꯁꯨ ꯂꯩ
ꯄꯥꯟꯕꯁꯨ ꯂꯩ ꯄꯥꯟꯗꯕꯁꯨ ꯂꯩ ꯑꯣꯀꯦ ꯑꯣꯀꯦ ꯐꯥꯔꯦ
ꯃꯤ ꯌꯥꯝꯕꯗꯤ ꯅꯨꯡꯉꯥꯏꯕꯅꯤ ꯅꯠꯇ꯭ꯔꯥ
ꯅꯨꯡꯉꯥꯏꯌꯦ ꯅꯨꯡ ꯍꯣꯏꯗ ꯍꯣꯏꯗ ꯅꯨꯡꯉꯥꯏꯌꯦ
ꯃꯤ ꯌꯥꯝꯕꯅꯤ ꯑꯩꯈꯣꯏꯗꯤ
ꯎꯝ ꯅꯪꯒꯤ ꯑꯥꯏꯖꯤꯒꯤꯗꯣ ꯅꯌꯥꯝꯕꯔꯣ
ꯑꯥ ꯑꯩꯈꯣꯏꯗꯥꯗꯥꯅꯦ ꯈꯪꯕ꯭ꯔꯥ
ꯑꯦ ꯅꯪꯒꯤꯗꯨꯗ ꯄꯥꯔꯤꯅꯤꯅꯦꯍꯦ ꯈꯪꯕ꯭ꯔꯥ ꯍꯥꯏꯅꯣ ꯈꯪꯉꯦ ꯍꯧꯖꯤꯛꯇꯤ
ꯑꯩꯈꯣꯢ ꯗꯥꯗꯥ ꯅꯦ
ꯑ
ꯗꯥꯗꯥ ꯁꯤꯡꯅꯦ
ꯎꯝ ꯑꯍꯥꯟꯔꯣ ꯀꯔꯤꯅꯣ
ꯃꯤꯌꯥꯏꯒꯤꯅꯤ
ꯑꯣ
ꯃꯤꯌꯥꯥꯏ ꯃꯤꯗꯥꯜ ꯍꯥꯢꯇꯥꯥꯔꯦ ꯑꯍꯥꯜ ꯅꯠꯇꯔꯤꯗ
ꯑꯥ
ꯗꯥꯗꯥ ꯑꯃꯗꯤ ꯗꯦꯜꯍꯤꯗ ꯑꯦ ꯑꯩꯒ ꯐꯣꯇꯣ ꯀꯥꯃꯤꯟꯅꯕꯗꯨꯗꯤ ꯎꯈ꯭ꯔꯨꯗ ꯂꯩꯕꯅꯦ ꯑꯩꯈꯣꯏ ꯗꯥꯗꯥ ꯗꯣ
ꯑꯣ ꯍꯣ ꯀꯔꯤ ꯇꯧꯕ꯭ꯔꯣ
ꯎ ꯈꯪꯇꯕ꯭ꯔꯣ ꯍꯥꯏꯁꯦ
ꯎꯈ꯭ꯔꯨꯜꯗ ꯀ꯭ꯔꯤ ꯇꯧꯕ꯭ꯔꯥ ꯍꯥꯏꯔꯒ
ꯃꯥꯒꯤ ꯄꯣꯁꯇꯤꯡꯅꯤꯅ ꯎꯈ꯭ꯔꯨꯜꯗ
ꯎꯈ꯭ꯔꯨꯜꯗ ꯄꯣꯁꯇꯤꯡ ꯇꯥꯏꯌꯦꯕ
ꯑꯥ
ꯀꯔꯝꯕ ꯊꯕꯛꯅꯣ
ꯑꯁ ꯌꯥꯔꯦꯗ ꯁꯤ ꯋꯥꯔꯤꯁꯦ ꯀꯣꯟꯅ ꯈꯪꯂꯛꯀꯅꯤꯗ ꯁꯤꯁ
ꯍꯣꯏ ꯐꯔꯦ ꯐꯔꯦ ꯍꯣꯢ ꯑꯗꯨꯗꯤ ꯀꯣꯟꯅ ꯈꯪꯔꯛꯈꯤꯅꯤ ꯆꯨꯝꯃꯤ
ꯎꯝ
ꯑꯗꯣ ꯉꯁꯤꯗꯤ ꯀꯔꯤꯁꯨ ꯇꯧꯗꯦ ꯑꯗꯨꯝ ꯌꯨꯝꯗ ꯂꯩꯔꯦ
ꯎꯝ ꯇꯨꯝꯃꯒ ꯂꯩꯕꯅꯦ ꯑꯍꯨꯝꯔꯛ ꯇꯨꯝꯈ꯭ꯔꯕ ꯑꯩꯗꯣ ꯉꯁꯤ
ꯌꯥꯔꯦ ꯑꯩꯅ ꯀꯣꯜ ꯇꯧꯒꯦ ꯍꯥꯏꯔꯒ ꯑꯤꯁ ꯑꯗꯣ ꯀꯣꯜ ꯇꯧꯒꯦ ꯍꯥꯏꯔꯛꯀꯦ ꯌꯥꯗꯦ
ꯇꯨꯝꯅꯤꯡꯕꯩꯅꯤ ꯑꯍꯨꯝꯂꯛ ꯇꯨꯝꯒ꯭ꯔꯕꯅꯦ ꯍꯣꯔꯦꯟ ꯇꯨꯝꯗꯅꯕ
ꯍꯣꯏꯅꯦ ꯍꯣꯏꯅꯦ ꯐꯩꯅꯦ ꯇꯨꯝꯕꯗꯣ ꯌꯥꯝ ꯐꯔꯕꯅꯤ
ꯌꯥꯝ ꯐꯥꯕ꯭ꯔꯣꯏꯅꯦ ꯇꯨꯝꯕꯕꯨ
ꯍꯣꯏꯗꯥ ꯃꯤ ꯈꯔꯗꯤ ꯇꯨꯝꯕ ꯐꯪꯗꯦꯗ ꯍꯣꯏ ꯃꯤ ꯈꯔꯗꯤ ꯇꯨꯝꯕ ꯐꯪꯗꯦꯗꯅꯤ ꯌꯦꯡꯉꯣ ꯅꯪ
ꯃꯤ ꯈꯔꯥꯗꯤ ꯇꯨꯝꯕ ꯐꯪꯗꯗꯅ ꯏꯁ ꯌꯥꯝ ꯋꯥꯅ ꯍꯤꯡꯕꯤꯅꯤꯅꯦ ꯅꯪꯅꯦ ꯅꯨꯡꯉꯥꯏ ꯅꯨꯡꯉꯥꯏꯅꯤ ꯇꯨꯝꯒꯤꯕꯗꯣ ꯏꯁꯣꯔꯕꯨ ꯊꯥꯒꯠꯀꯥꯗꯕꯅꯤ
ꯍꯝ ꯆꯥꯔꯦ ꯇꯨꯝꯃꯦ ꯆꯥꯔꯦ ꯇꯨꯝꯃꯦ ꯂꯩꯕꯅꯤ ꯑꯩ ꯁꯤ ꯂꯥꯏꯔꯤꯛꯁꯨ ꯄꯥꯗꯦ ꯑꯩꯈꯣꯏ ꯏꯃꯥꯅꯁꯨ ꯍꯥꯏꯕꯅꯤ
ꯀꯔꯤ ꯍꯥꯏꯕꯅꯣ ꯃꯥꯅꯦꯁꯨ ꯇꯨꯝꯔꯒꯥ ꯆꯥꯎ ꯍꯥꯏꯅ ꯇꯨꯝꯔꯒꯥ ꯆꯥꯎ ꯍꯥꯏꯅ ꯍꯥꯏꯌꯦꯕ
ꯇꯨꯝꯍꯟꯕꯩ ꯍꯥꯏꯕꯅꯤꯕ ꯂꯥꯏꯔꯤꯁꯨ ꯄꯥꯗꯦ ꯇꯨꯝꯃꯒꯥ ꯆꯥꯔꯒꯥ ꯇꯨꯝꯒꯥ ꯆꯥꯔꯒꯥ
ꯑꯥ ꯑꯥ ꯑꯥ ꯀꯦ ꯀꯦ ꯀꯦ
ꯇꯥꯗꯕ ꯑꯩꯗꯨ ꯃꯥꯅ ꯉꯥꯡꯕꯗꯣ ꯃꯋꯥ ꯂꯧꯗꯦ
ꯑꯥ ꯉꯁꯤꯗꯤ ꯑꯇꯤꯌꯥꯁꯦ ꯌꯥꯝ ꯐꯖꯩꯍꯦꯛ
ꯔꯤꯃꯥ
ꯑꯥ ꯅꯃꯥꯟꯅꯦ ꯅꯪ ꯆꯩꯕ ꯉꯝꯗ꯭ꯔꯦ ꯍꯥ ꯅꯃꯥꯟꯅꯦ ꯅꯪ ꯆꯩꯕ ꯉꯝꯗ꯭ꯔꯦꯕ ꯀꯅꯥꯗꯦ ꯌꯨꯝ ꯄꯥꯟꯈ꯭ꯔꯣꯒꯥ ꯍꯥꯏꯕ꯭ꯔꯣꯕ
ꯑꯦ ꯑꯗꯨꯨꯃꯥꯏꯗꯤ ꯍꯥꯏꯗꯤ
ꯏꯁ ꯏꯁ ꯏꯁ ꯏꯁ ꯏꯁ
ꯑꯗꯨꯃꯥꯏꯅ ꯍꯥꯏꯗꯤ ꯑꯩꯈꯣꯏ ꯏꯃꯥꯗꯤ ꯐꯣꯟ ꯇꯧꯕ ꯎꯔꯗꯤ ꯀꯅꯥ ꯅꯉꯣꯟ ꯗꯥꯔꯥ ꯍꯥꯏꯔꯛꯀꯥꯅꯤ
ꯑꯥ
ꯑꯩꯒꯤ ꯐ꯭ꯔꯦꯟ ꯍꯣꯏꯗꯥ ꯀꯣꯜ ꯇꯧꯔꯗꯤ ꯍꯧꯔꯅꯤ ꯃꯥꯅꯦ ꯀꯅꯥ ꯉꯣꯟꯗꯥ ꯀꯣꯜ ꯇꯧꯕꯅꯣ ꯀꯣ ꯇꯧꯒꯅꯣ ꯑꯗꯨ ꯃꯇꯝ ꯅꯠꯇꯦ ꯇꯨꯗꯥ ꯍꯥꯏꯔꯛꯀꯅꯤ ꯃꯥꯗꯣ
ꯑꯣ ꯅꯃꯥꯁꯦ ꯑꯗꯣ ꯅꯃꯥꯟ ꯅꯃꯥꯅ ꯅꯪꯕꯨ ꯅꯨꯡꯁꯤꯕꯤꯉꯤꯅ ꯑꯗꯨꯗꯤ
ꯎꯝ ꯌꯥꯝ ꯅꯨꯡꯁꯤꯕꯅꯦ ꯑꯈꯣꯏ ꯏꯃꯥꯗꯤ ꯑꯩꯁꯨ ꯌꯥꯝꯅ ꯅꯨꯡꯁꯤꯌꯦ
ꯍꯣꯏꯗꯥ ꯑꯩꯁ ꯃꯃꯥꯕꯨꯗꯤ ꯅꯨꯡꯁꯤꯒꯥꯗꯕꯅꯤꯗꯥ ꯃꯃꯥꯕꯨ ꯅꯨꯡꯁꯤꯗꯥꯕ ꯃꯤ ꯂꯩꯇꯦ
ꯗꯨꯅꯦ ꯑꯗꯨꯅꯦ ꯅꯨꯡꯁꯤꯕ꯭ꯔ ꯅꯪ
ꯑꯦꯁ ꯅꯪꯁꯨ ꯏꯃꯥꯕꯨꯗꯤ ꯏꯁ ꯊꯥꯃꯣꯏ ꯁꯦꯡꯅ ꯅꯨꯡꯁꯤꯗꯔꯥꯗꯤ
ꯅꯨꯡꯁꯤꯗꯕꯅꯤ ꯅꯨꯡꯁꯤꯗꯕꯅꯤ ꯑꯗꯨ ꯅꯪꯒꯤꯗꯨ ꯂꯣꯏꯅꯤꯡꯉꯥꯏ ꯑꯩꯉꯣꯟꯗ ꯑꯗꯨꯝ ꯀꯣꯜ ꯇꯧꯔꯛꯎꯀꯣ ꯇꯦꯛꯁ ꯇꯧꯔꯛꯑꯣ ꯅꯪꯅ ꯇꯧꯅꯤꯡꯉꯗꯤ ꯀꯣ
ꯍꯣꯏꯗꯥ ꯇꯧꯔꯛꯀꯤꯅꯤꯗꯥ
ꯁꯤ ꯅꯪ ꯃꯔꯛ ꯃꯔꯛꯇꯥꯗꯤ ꯀꯥꯟꯅꯗꯦꯗꯥ ꯑꯗꯨꯏꯗꯣ ꯑꯗꯥ ꯑꯩꯗꯣ ꯑꯗꯨꯝꯀꯥ ꯍꯥꯏꯔꯛꯀꯥꯅꯤ
ꯑꯩ ꯇꯝ ꯇꯝ ꯅꯪ ꯅꯩꯕꯤꯅꯦ ꯇꯥꯕ꯭ꯔꯥ ꯑꯩꯅꯦ
ꯇꯥꯏ ꯇꯥꯌꯦ
ꯂꯧꯅꯤꯡꯗꯕꯅꯦꯕ ꯅꯪ ꯅꯪ ꯂꯩꯕꯤꯒꯤꯅꯦꯕ
ꯑꯣ ꯍꯣ
ꯅꯪ
ꯑꯗꯨ ꯂꯣꯏꯅꯤꯡꯉꯥꯏ ꯇꯧꯔꯛꯑꯣ ꯍ‌ꯣꯏꯅꯦ ꯍ‌ꯣꯏꯅ‌ꯦ ꯅꯊꯟꯇ ꯂꯩꯕꯗ‌ꯣ ꯅꯨꯡꯉꯥꯏꯕ꯭ꯔꯣꯅꯦ
ꯍꯣꯏ ꯑꯩ ꯑꯗꯨꯝ ꯍꯥꯏꯅꯈ꯭ꯔꯦ ꯑꯉꯥꯡ ꯑꯣꯏꯔꯤꯉꯩꯗꯒꯤ ꯍ‌ꯣꯁꯇ‌ꯦꯜ
ꯍꯥꯥ
ꯏꯆꯟꯗꯤ ꯂꯩꯇꯦ ꯂꯩꯇꯦ ꯏꯆꯦ ꯑꯃ ꯂꯩꯌꯦ
ꯂꯩꯇ‌ꯦ
ꯍꯣꯏ
ꯑꯣ ꯅꯆꯦꯗꯤ ꯌꯨꯝ ꯄꯥꯟꯈ꯭ꯔꯕꯣ
ꯄꯟꯈ꯭ꯔꯦ
ꯑꯣ
ꯄꯟꯈ‌ꯦ ꯈ꯭ꯋꯥꯏꯗꯩ ꯈ꯭ꯋꯥꯏꯗꯩ ꯑꯍꯥꯟꯗ‌ꯣ ꯏꯆꯦꯅꯤꯅꯦ ꯌꯨꯝ ꯄꯜꯂꯦ ꯃꯆꯥ ꯂꯩꯔꯦ ꯂꯩꯩꯊꯥꯕꯤ ꯊꯣꯛꯑꯦ ꯑꯇꯣꯞꯄꯁꯤꯡꯗꯤ ꯄꯥꯟꯗ꯭ꯔꯤꯗ
ꯑꯇꯣꯞꯄꯁꯤꯡ ꯑꯣ ꯀꯩꯀꯩ ꯍꯣꯠꯅ